ꯍꯜꯂꯣ
ꯇꯥꯕ꯭ꯔꯣ
ꯇꯥꯖꯕ꯭ꯔꯣ ꯑꯩꯉ
ꯇꯥꯏ ꯇꯥꯏ ꯀꯦꯗꯔ ꯅ
ꯍꯜꯂꯣ
ꯅꯣꯏꯗ ꯃꯥꯏ ꯂꯥꯛꯄ꯭ꯔꯥ
ꯍꯥꯥ
ꯃꯥꯏ ꯂꯥꯛꯄ꯭ꯔꯥ
ꯂꯥꯛꯇꯦ ꯅꯈꯣꯏꯗꯗꯤ
ꯥꯏꯅ
ꯑꯁ ꯅꯨꯡꯉꯥꯏꯈ꯭ꯔꯦꯗꯕꯣ ꯌꯦꯡꯕꯤꯔꯣ ꯉꯁꯤ
ꯌꯦꯡꯁꯤꯅ ꯍꯥꯠꯇꯣꯛꯁꯤ ꯂꯣꯏꯅ ꯅꯪ ꯇꯦꯕ꯭ꯂꯦꯠꯇꯨ ꯌꯥꯔꯗꯤ ꯑꯁ ꯑꯗꯨꯗ ꯌꯦꯡꯕ ꯅꯨꯡꯉꯥꯏꯅꯤꯑꯕ
ꯀꯔꯤ
ꯅꯪ ꯅꯪ ꯑꯥꯏꯄꯦꯗꯠꯇꯣ ꯌꯥꯔꯗꯤ ꯑꯗꯨꯗ ꯌꯦꯡꯕ ꯅꯨꯡꯉꯥꯏꯅꯤꯕ
ꯍꯣꯏ ꯍꯣꯏ ꯍꯣꯏ ꯌꯥꯗꯕꯒꯤꯅꯦ
ꯎꯝ
ꯑꯁ ꯅꯨꯡꯉꯥꯏꯇꯕꯅꯦ ꯑꯩꯁꯨ ꯍꯧꯖꯤꯛ ꯐꯥꯎ ꯆꯨꯡꯉꯒ ꯂꯩꯕꯅꯤ ꯃꯥꯡꯂꯒ
ꯆꯥꯛ ꯆꯥꯔꯕꯣ
ꯆꯥꯗ꯭ꯔꯤ ꯅꯪꯗꯤ ꯆꯥꯔꯕꯣ
ꯑꯁ ꯊꯣꯡꯗ꯭ꯔꯤ ꯑꯩꯈꯣꯏ ꯏꯁꯀ꯭ꯋꯥꯁꯗꯣ ꯀꯍꯥꯎ ꯇꯧꯒꯦꯅ ꯇꯧꯕ ꯑꯗꯨ ꯃꯥꯏ ꯃꯨꯠꯈꯤꯕ ꯑꯗꯨꯒꯤ ꯑꯗꯨꯝ ꯂꯩꯔꯦ ꯊꯣꯡꯗ꯭ꯔꯤ
ꯑꯩꯗꯤ ꯊꯣꯡꯕꯁꯤ ꯂꯣꯏꯔꯦ ꯗꯥꯜ ꯉꯥꯎꯔꯒ ꯑꯗꯨ ꯀꯔꯤꯔ ꯁꯥꯄꯒ ꯑꯗꯨꯝ ꯊꯣꯡꯉꯒ ꯂꯩ ꯑꯗꯨ ꯆꯥꯛ ꯆꯥꯅꯤꯡꯉꯥꯏ ꯃꯥꯏ ꯂꯥꯛꯇꯕꯒꯤꯀꯣ
ꯍꯣꯏ ꯏꯁꯃꯥꯏꯜꯁꯤꯅ ꯀꯔꯤꯒꯤꯒꯤꯅꯣ
ꯑꯩꯈꯣꯏ ꯚꯦꯔꯥ ꯀꯥꯔꯤꯕ
ꯑꯗꯨꯅꯤ ꯑꯁ ꯅꯣꯏ ꯀꯣꯂꯦꯖꯇ ꯀꯔꯝ ꯀꯥꯟꯗ ꯍꯧꯔꯅꯤ
ꯁꯣꯏꯗꯣꯛꯇ꯭ꯔꯤꯅ ꯑꯩꯈꯣꯏꯒꯤ ꯃꯇꯝꯗꯤ
ꯃꯥꯏꯅꯦ ꯅꯣꯟꯁꯦ
ꯑꯁ ꯈꯪꯗꯦꯗ ꯑꯗꯨꯝ ꯌꯨꯝ ꯈꯛꯇ ꯂꯩꯕꯒꯤ ꯑꯗꯨꯝ ꯀꯩꯁꯨ ꯇꯥꯎꯅꯤꯡꯉꯥꯏ ꯂꯩꯇꯦ ꯆꯥꯕꯁꯨ ꯍꯧꯗ꯭ꯔꯗꯤ ꯆꯥꯅꯤꯡꯗꯕ ꯆꯥꯅꯤꯡꯉꯥꯏꯒꯤꯁꯨ ꯄꯩꯁꯥ ꯂꯩꯇꯕ
ꯑꯗꯨꯅꯦꯁ ꯍꯌꯦꯡꯗꯤ ꯋꯥꯛꯀꯤꯡ ꯆꯠꯂꯁꯤꯔꯣ
ꯍꯣꯏ ꯃꯇꯝ ꯐꯔꯗꯤꯀꯣ
ꯎꯝ
ꯑꯗꯨ ꯖꯤꯝꯁ ꯅꯥꯅꯤꯡꯕ꯭ꯔꯦ ꯑꯗꯨ ꯖꯤꯝꯁ ꯅꯥꯅꯤꯡꯉꯥꯏ ꯃꯤ ꯂꯩꯇꯕꯀꯣ ꯑꯩ ꯊꯟꯗ ꯇꯟꯕ
ꯑꯣ ꯏꯗꯤ ꯕꯣꯏꯗꯣ ꯀꯥꯎꯔꯗꯅ
ꯃꯥ ꯍꯟꯗꯛꯇꯤ ꯈꯔ ꯄꯣꯊꯥꯔꯦ ꯗꯤꯁ ꯏꯌꯥꯔꯗꯤ ꯑꯩ ꯋꯦꯠ ꯀꯨꯟꯒꯨꯝꯕ ꯇꯥꯗ꯭ꯔꯗꯤ ꯌꯥꯔꯣꯏꯕ
ꯇꯧꯁꯦ ꯇꯧꯁꯦ ꯂꯣꯛ ꯏꯟ ꯇꯧꯁꯦꯀꯣ ꯗꯤ ꯁꯤ ꯑꯗꯤ
ꯍꯥꯥ
ꯗꯤꯁ ꯌꯥꯔꯗꯤ ꯂꯣꯛ ꯏꯟ ꯇꯧꯁꯦꯕ
ꯍꯣꯏ ꯍꯣꯏ
ꯅꯪ ꯆꯍꯤ ꯃꯔꯤ ꯇꯧꯗꯣꯏꯔꯥ ꯅꯠꯇ꯭ꯔꯒ ꯑꯍꯨꯝ ꯇꯧꯗꯣꯏꯔꯥ
ꯀꯔꯤꯔꯣ
ꯅꯪ ꯀꯩꯅꯣꯒꯤ ꯕꯤ ꯄꯤ ꯑꯦꯁꯀꯤꯗꯣ
ꯑꯣ ꯑꯍꯨꯝ
ꯑꯗꯨ ꯂꯣꯏꯔꯗꯤ ꯀꯩꯗꯧꯔꯅꯤ ꯅꯪ
ꯑꯃꯨꯛ ꯃꯥꯁꯇꯔ ꯇꯝꯒꯅꯤꯗꯥ ꯑꯩꯁꯤ
ꯀꯥꯏꯗ ꯏꯝꯐꯥꯜꯗꯔ
ꯍꯣꯏ
ꯐꯖꯩꯅꯦ
ꯈꯪꯗꯦ ꯃꯄꯥꯟ ꯆꯠꯁꯤꯔꯗ ꯄꯩꯁꯥ ꯂꯩꯗꯕꯒꯤꯀꯣ
ꯍꯣꯏ ꯄꯩꯁꯥꯅ ꯋꯥꯔꯤ ꯑꯣꯏꯕꯅꯤꯅ ꯑꯁ ꯌꯥꯗ꯭ꯔꯦ
ꯍꯣꯏ ꯅꯪ ꯃꯈꯣꯟ ꯐꯖꯥꯅ ꯇꯥꯗꯦꯅꯦ
ꯑꯁ ꯍꯧꯖꯤꯛꯇꯤ
ꯑꯣ ꯍꯧꯖꯤꯛꯗꯤ ꯈꯔ ꯐꯔꯦ
ꯑꯣ ꯑꯩ ꯐꯣꯟꯁꯦ ꯑꯁ ꯕꯦꯔꯥ ꯀꯥꯕꯒꯤ
ꯑꯣꯝ
ꯑꯁ ꯃꯥꯏꯁꯤꯅ ꯎꯠꯄꯗꯨꯅꯤ ꯈꯪꯗ꯭ꯔꯦꯅꯦ
ꯍꯟꯗꯛ ꯂꯩꯕ ꯅꯨꯡꯉꯥꯏꯕ꯭ꯔꯣ
ꯈꯪꯗꯦꯗ ꯑꯗꯨꯝ ꯇꯨꯝꯔꯒ ꯆꯥꯔꯒ ꯑꯦꯛꯖꯥꯝ ꯊꯥꯏꯅ ꯊꯥꯕꯅꯤ ꯑꯗꯨ ꯑꯣꯏꯔꯁꯨ ꯂꯥꯏꯔꯤꯛꯁꯨ ꯄꯥꯗꯦ
ꯑꯁ ꯑꯗꯨ ꯀꯔꯝ ꯀꯥꯟꯗ ꯂꯣꯏꯅꯤ ꯅꯈꯣꯏ ꯑꯦꯛꯖꯥꯝꯁꯦ
ꯑꯁꯤ ꯉꯁꯤ ꯍꯞꯇꯥꯒꯤ ꯊꯥꯡꯖꯥꯗ ꯂꯣꯏꯔꯅꯤ
ꯑꯣ ꯑꯗꯨꯗꯤ ꯅꯨꯡꯉꯥꯏꯅꯤꯅ
ꯄ꯭ꯔꯦꯛꯇꯤꯀꯦꯜ ꯑꯃꯨꯛ ꯂꯩꯅꯤ
ꯀꯔꯝꯀꯥꯟꯗ ꯇꯧꯒꯦꯔ ꯑꯗꯨꯅ
ꯑꯗꯨ ꯍꯥꯏꯗꯣꯛꯇ꯭ꯔꯦ
ꯑꯣ
ꯑꯁ ꯑꯩ ꯃꯅꯤꯡꯗ ꯐꯝꯕ ꯅꯨꯄꯤꯁꯨ ꯑꯁ ꯂꯥꯏꯔꯤꯛ ꯍꯩꯃꯟꯗꯕꯀꯣ ꯃꯥꯁꯨ ꯑꯩꯈꯣꯏꯒ ꯆꯞ ꯃꯥꯟꯅꯕ
ꯑꯣꯍꯣ ꯍꯣ ꯍꯣ
ꯑꯩꯗꯤ ꯅꯨꯄꯤ ꯑꯣꯏꯕꯗꯨꯗ ꯈꯔ ꯐꯥꯒꯗ꯭ꯔꯅ ꯈꯟꯕ
ꯅꯨꯄꯤꯅ ꯍꯦꯟꯅ ꯊꯤꯕ
ꯑꯗꯨꯅꯦ ꯑꯁ ꯁꯤꯟꯕꯁꯨ ꯍꯩꯇꯦ
ꯅꯪꯒꯤ ꯋꯥꯔꯤ ꯇꯥꯕꯗ ꯅꯨꯡꯉꯥꯏꯇꯦꯗ
ꯇꯥꯕ꯭ꯔꯣ
ꯍꯣꯏ ꯑꯩꯅ ꯍꯥꯏꯅꯤꯡꯕꯗꯤꯀꯣ
ꯍꯥꯥ
ꯅꯪꯒꯤ ꯍꯧꯖꯤꯛ ꯅꯪꯒꯤ ꯃꯅꯥꯛꯇ ꯐꯝꯕ ꯅꯨꯄꯤ ꯅꯪꯒ ꯆꯞ ꯃꯥꯟꯅꯩ ꯍꯥꯏꯕꯗꯣ
ꯍꯣꯏ
ꯅꯨꯡꯉꯥꯏꯇꯦ ꯍꯥꯏꯕꯅꯤꯗ
ꯑꯗꯨꯅꯦ ꯑꯁ ꯃꯣꯏꯁꯨ ꯁꯤꯟꯕꯁꯨ ꯍꯩꯇꯦ ꯂꯥꯏꯔꯤꯛꯁꯨ ꯄꯥꯗꯦ ꯑꯗꯨꯃꯥꯏꯅ ꯇꯧꯋꯦꯕ
ꯑꯣ ꯃꯤꯁꯨ ꯅꯪ ꯂꯩꯕꯒꯤ ꯃꯣꯏꯁꯨ ꯍꯔꯥꯎꯔꯒ ꯂꯥꯛꯄ ꯃꯥꯜꯂꯦꯗ
ꯑꯁ ꯑꯩꯈꯣꯏꯁꯨ ꯍꯩꯇꯦꯕ ꯑꯗꯨꯒꯤ ꯃꯥꯅ ꯈꯔ ꯄꯥꯔꯗꯤ ꯍꯥꯏꯕꯅꯤꯗ ꯑꯩꯈꯣꯏꯁꯨ ꯑꯗꯨꯝ ꯑꯩꯈꯣꯏꯅꯤꯗꯤ ꯑꯗꯨꯝ ꯐꯝꯃꯒ ꯂꯩꯌꯦꯕ ꯎꯪꯔꯒ ꯏꯗ꯭ꯔꯦꯕ ꯁꯅꯣ ꯑꯦꯛꯖꯥꯝꯗꯤ ꯀꯃꯥꯏ ꯀꯃꯥꯏ ꯇꯧꯋꯦ ꯅꯨꯡꯉꯥꯏꯕ꯭ꯔꯥ
ꯅꯣꯏ ꯒ꯭ꯌꯥꯟ ꯃꯦꯟ ꯇꯥꯗꯦꯗ ꯑꯩꯈꯣꯏꯖꯦ ꯄꯪ ꯄꯥꯡ ꯏꯕꯅꯦ ꯑꯩꯈꯣꯏꯁꯦ
ꯅꯣꯏ ꯁꯕꯖꯦꯛ ꯀꯌꯥ ꯊꯣꯛꯄ꯭ꯔꯥ
ꯑꯩꯈꯣꯏꯗꯤ ꯌꯥꯝꯃꯦꯗ ꯄ꯭ꯔꯥꯛꯇꯤꯀꯜ ꯃꯔꯤ ꯑꯩꯈꯣꯏꯗꯤ ꯃꯔꯤ ꯄ꯭ꯔꯥꯛꯇꯤꯀꯜꯒꯀꯣ ꯊꯤꯌꯔꯤꯒꯀꯣ
ꯎꯝ
ꯇꯣꯉꯥꯟ ꯇꯣꯉꯥꯟꯕ ꯄꯨꯟꯗꯦꯕ ꯄ꯭ꯔꯥꯛꯇꯤꯀꯜ ꯃꯔꯤ ꯑꯗꯨꯒ ꯊꯤꯑꯣꯔꯤ ꯃꯔꯤ
ꯑꯁ ꯑꯩꯈꯣꯏꯁꯨ ꯍꯟꯗꯛꯁꯦ ꯑꯁ ꯄ꯭ꯔꯦꯇꯤꯀꯦꯜ ꯃꯔꯤ ꯑꯣꯏꯔꯝꯕꯀꯣ ꯑꯗꯨꯒꯤ ꯑꯁ
ꯑꯩꯠ ꯅꯠꯇ ꯊꯤꯑꯣꯔꯤ ꯃꯉꯥꯔ ꯑꯣꯏꯕꯅꯦ ꯑꯩꯈꯣꯏꯒꯤꯗꯤꯀꯣ ꯑꯁ ꯂꯣ ꯍꯦ ꯂꯥꯏꯔꯤꯛ ꯇꯝꯕꯁꯨ ꯋꯥꯕꯅꯦ ꯏꯂꯥꯏꯒꯤ ꯏꯂꯥꯏ ꯂꯥꯏꯅ ꯇꯧꯕꯗꯤ ꯅꯠꯇꯦꯍꯦ
ꯗꯨꯅꯦ ꯑꯁ ꯂꯣꯏꯔꯒ ꯑꯁ ꯀꯣꯝꯄꯤꯇꯤꯚ ꯑꯦꯛꯖꯥꯝ ꯊꯥꯁꯤꯔꯥꯅ ꯈꯟꯕ ꯑꯗꯨ ꯑꯣꯏꯔꯁꯨ ꯊꯣꯛꯑꯣ ꯌꯦ ꯑꯗꯨꯁꯨ ꯎꯄꯥꯏ ꯂꯩꯇ꯭ꯔꯦ
ꯍꯣꯏ ꯍꯣꯏ ꯑꯩꯈꯣꯏꯗꯤ ꯃꯤꯒꯨꯝꯕꯟ ꯌꯥꯝ ꯄꯥꯗꯕꯤꯅꯤ ꯅꯈꯣꯏꯗꯤ ꯄꯥꯔꯗꯤꯗꯤ ꯑꯣꯏꯅꯤꯗ ꯑꯗꯨ ꯑꯩꯗꯤ ꯑꯣꯏꯔꯨꯗ꯭ꯔ
ꯑꯁ ꯑꯩ ꯀꯃꯥꯏꯅ ꯑꯣꯏꯗꯣꯏꯅꯣ ꯑꯩꯈꯣꯏꯗꯤ ꯑꯁ ꯇꯨꯌꯦꯦꯜꯞꯇꯁꯨ ꯔꯤꯖꯥꯜꯗꯣ ꯐꯖꯅ ꯊꯤꯌꯦ
ꯑꯗꯨ ꯑꯣꯏꯔꯁꯨ ꯐꯥꯔꯁ ꯗꯦ ꯂꯧꯕꯅꯤꯅꯪ
ꯐꯥꯔꯁ ꯂꯧꯗꯦ ꯄꯤ ꯁꯤꯁꯨ ꯐꯤꯐꯇꯤ ꯌꯥꯎꯗꯦ ꯑꯩ ꯇꯨꯋꯦꯜꯐꯀꯤ
ꯌꯧꯔꯝꯒꯅꯤꯗ
ꯤ ꯁꯤꯁꯨ ꯐꯤꯐꯇꯤ ꯌꯥꯎꯔꯦ ꯑꯁ ꯏ ꯀꯥꯏꯔꯒ ꯍꯥꯏꯗꯣꯛꯇꯕꯅꯦ ꯍꯁ ꯈꯪꯗ꯭ꯔꯦ ꯑꯁ ꯂꯩꯥꯏꯔꯤꯛ ꯍꯩꯇꯕ ꯅ ꯃꯔꯔꯣ ꯑꯃ ꯇꯥꯟꯕꯅ ꯃꯣꯔꯣꯛ ꯑꯃ ꯂꯤꯛ ꯍꯩꯇ꯭ꯔꯁꯨ ꯀꯩꯅꯣ ꯇꯧꯔꯗꯤ ꯇꯟꯗ꯭ꯔꯗꯤ ꯍꯤꯡꯕꯒꯤ ꯀꯩꯅꯣ ꯂꯩꯔꯤꯕ
ꯈꯪꯗꯦ ꯊꯕꯛ ꯄ꯭ꯔꯥꯏꯚꯦꯠ ꯀꯔꯤꯗ ꯃꯦꯅꯦꯖꯃꯦꯟ ꯍꯣꯇꯦꯜ ꯑꯗꯨꯒꯨꯝꯕ ꯊꯕꯛ ꯇꯧꯁꯤꯔ ꯈꯜ
ꯐꯤ ꯂꯣꯏꯔꯒ ꯃꯄꯥꯟꯗ ꯀꯩꯅ ꯗꯦꯜꯂꯤꯒꯨꯝꯕꯗ ꯊꯕꯛ ꯇꯧꯕ ꯆꯠꯁꯤꯔꯥꯅ ꯈꯟꯕ ꯀꯣ
ꯍꯣꯏ ꯑꯗꯨꯁꯨ ꯂꯥꯁꯇꯤꯡ ꯑꯣꯏꯗꯕꯀꯣ ꯍꯥꯏꯕꯗꯤ ꯆꯍꯤ ꯈꯨꯗꯤꯡ ꯀꯣꯏ ꯂꯥꯏꯕ ꯉꯝꯗꯦꯅ
ꯑꯗꯨ ꯑꯩꯈꯣꯏꯅ ꯊꯕꯛ ꯇꯧꯕꯗꯣ ꯇꯣꯛꯑꯗꯤ ꯄꯩꯁꯥꯁꯨ ꯂꯣꯏꯔꯦ ꯑꯗꯨꯃꯥꯏꯅ ꯇꯧꯋꯦꯕ
ꯍꯣꯏ ꯍꯣꯏ ꯑꯗꯨꯅꯦꯕ ꯊꯕꯛ ꯇꯧꯕ ꯃꯇꯝ ꯈꯛꯇꯅꯦꯕ
ꯎꯝ ꯑꯗꯨꯒꯤ ꯑꯁ
ꯑꯩ ꯌꯥꯝꯃꯟ ꯇꯥꯗꯦ
ꯒꯤꯁꯨ
ꯑꯗꯨ ꯑꯣꯏꯔꯁꯨ ꯍꯧꯖꯤꯛ ꯍꯧꯖꯤꯛ ꯑꯩꯈꯣꯏ ꯂꯩꯕ ꯃꯇꯝꯗ ꯂꯩꯔꯒ ꯊꯕꯛ ꯐ ꯊꯤꯔꯒꯀꯣ
ꯎꯝ
ꯌꯥꯝ ꯆꯥꯎꯗ꯭ꯔꯁꯨ ꯈꯔ ꯈꯔ ꯏꯟꯀꯥꯝ ꯂꯥꯛꯅꯤꯉꯥꯏ ꯇꯧꯔꯒ ꯊꯕꯛ ꯃꯆꯥ ꯃꯆꯥ ꯊꯣꯛꯄꯁꯤꯡꯗ ꯑꯦꯄ꯭ꯂꯥꯏ ꯇꯧꯔꯗꯤ ꯑꯩꯈꯣꯏꯁꯨ ꯀꯅꯥꯕ ꯌꯥꯝ ꯂꯩꯔꯤꯅꯤꯗ
ꯆꯨꯝꯃꯤ
ꯑꯩꯈꯣꯏꯁꯨ ꯍꯥꯏꯕꯗꯤ ꯉꯝꯗꯕ ꯅꯠꯇ꯭ꯔꯣ ꯃꯄꯥꯟ ꯆꯥꯂꯒ ꯃꯤꯒꯨꯝꯕꯅ ꯕ ꯑꯩꯈꯣꯏꯗꯤ ꯄꯩꯁꯥꯁꯨ ꯄꯥꯏꯕ ꯌꯥꯝ ꯅꯨꯡꯉꯥꯏꯇꯕꯁꯨ ꯀꯣ ꯃꯤꯅ ꯆꯥꯕꯗ ꯆꯥꯅꯤꯡꯒꯅꯤ ꯃꯤꯅ ꯁꯤꯠꯄꯗ ꯁꯦꯜ ꯌꯦꯦꯡꯒꯅꯤ ꯑꯗꯨ ꯀꯣꯏꯒꯤꯗꯤ ꯑꯁ ꯌꯨꯝꯗꯗꯤ ꯊꯥꯔꯥꯡꯅꯤꯡꯉꯥꯏ ꯀꯔꯤꯁꯨ ꯐꯪꯉꯔꯣꯏꯕ
ꯎꯝ
ꯑꯗꯨꯒꯤ ꯁꯔꯨꯛꯗꯤ ꯍꯨꯟꯗꯔꯥ ꯁꯤꯗꯔꯥ ꯊꯕꯛ ꯍꯣꯏ ꯍꯧꯖꯤꯛ ꯍꯧꯖꯤꯛ ꯂꯩꯕ ꯃꯐꯝꯗꯨꯗꯀꯣ ꯊꯕꯛ ꯊꯤꯔꯒꯀꯣ
ꯎꯝ
ꯈꯪꯅꯔ ꯍꯟꯗꯛꯁꯦ
ꯑꯁ ꯑꯗꯨꯝ ꯀꯣꯂꯦꯖ ꯂꯣꯏꯁꯤꯜꯂꯛꯄꯗ ꯑꯁ ꯄ꯭ꯔꯦꯁꯔꯁꯦ ꯑꯗꯨꯝ
ꯑꯣꯏꯣꯏ ꯑꯩꯁꯨ ꯂꯥꯁ ꯅꯦꯛꯁ ꯏꯌꯥꯔꯒꯨꯝꯕꯗ ꯂꯣꯏꯅꯦꯕꯀꯣ
ꯑꯗꯨꯅꯦ ꯑꯗꯨꯗ ꯑꯁ ꯀꯩꯅꯣꯅꯦ ꯑꯩꯈꯣꯏꯗꯤ ꯕꯦꯛꯒ꯭ꯔꯥꯎꯟꯁꯨ ꯐꯖꯗꯦ ꯑꯁ ꯑꯗꯒꯤ ꯏꯁꯀꯤꯗꯨ ꯂꯩ
ꯈꯪꯗꯁ
ꯑꯁ ꯃꯥꯏꯁꯤꯅ ꯃꯣꯔꯣꯛ ꯑꯃ ꯀꯣ
ꯍꯣꯏ
ꯑꯩ ꯂꯥꯛꯈ꯭ꯔꯗꯤ ꯑꯥꯛ ꯑ ꯐꯣꯟ ꯕꯦꯇꯔꯤꯁꯨ ꯌꯥꯎꯗ꯭ꯔꯦꯅꯦ
ꯍ ꯅꯈꯣꯏꯗꯤ ꯄꯋꯥꯔ ꯕꯦꯡ ꯌꯥꯝ ꯂꯩꯕ ꯃꯥꯜꯂꯤꯗ ꯑꯅꯤ ꯑꯍꯨꯝꯂꯛꯎꯅꯤ
ꯑꯃꯗꯨꯒꯤ ꯏꯃꯥꯟꯅꯕꯗꯨꯒꯤ ꯑꯃꯗꯤ ꯂꯩꯗꯤ ꯂꯩꯔꯦ ꯍꯣꯏ
ꯑꯣ ꯑꯁ ꯈꯪꯗꯦ ꯃꯇꯝꯁꯨ ꯃꯇꯝꯅ ꯄꯨꯔꯛꯄꯒꯤꯅꯤꯅꯀꯣ
ꯍꯣꯏ
ꯀꯣꯛꯁꯨ ꯁꯥꯕ ꯍꯧꯈ꯭ꯔꯦ ꯍꯟꯗꯛꯇꯤ
ꯍꯟꯗꯛ ꯆꯍꯤꯁꯦ ꯑꯁꯤ ꯑꯦꯛꯖꯥꯝ ꯂꯣꯏꯔꯗꯤ ꯊꯥ ꯑꯍꯨꯝꯒꯨꯝꯕꯗꯤ ꯊꯕꯛ ꯇꯧꯁꯤꯔꯥꯅ ꯈꯟꯕ ꯑꯗꯨ ꯈꯪꯗ꯭ꯔꯦ ꯁꯨꯃꯥꯏ ꯇꯧꯁꯦ
ꯀꯔꯤ ꯍꯥꯏꯕ꯭ꯔꯥ
ꯍꯟꯗꯛ ꯆꯍꯤꯗ ꯑꯦꯛꯖꯥꯝ ꯂꯣꯏꯔꯗꯤ ꯍꯟꯗꯛ ꯆꯍꯤꯁꯦ ꯊꯥ ꯑꯍꯨꯝꯒꯨꯝꯕꯗꯤ ꯊꯕꯛ ꯇꯧꯁꯔꯥꯅ ꯈꯟꯕ ꯑꯗꯨ ꯈꯪꯗ꯭ꯔꯦ
ꯑꯍꯥ ꯑꯁ ꯈꯊꯦꯡꯅ ꯀꯝꯄꯨꯇꯔ ꯅꯣꯂꯦꯖꯇ ꯈꯔꯗꯤ ꯂꯩꯕ ꯇꯥꯕꯀꯣ
ꯑꯣ
ꯀꯝꯇꯔꯁꯨ ꯂꯥꯎꯕꯗꯤ ꯐꯗꯤ ꯐꯩ ꯍꯥꯏꯅꯤ
ꯑꯗꯨꯒ ꯍꯟꯗꯛ ꯈ꯭ꯔꯤꯁꯃꯥꯁꯁꯦ ꯂꯥꯁ ꯈ꯭ꯔꯤꯁꯃꯥꯁ ꯏꯟꯖꯣꯏ ꯇꯧꯔꯒ ꯇꯧꯁꯤꯔꯥ ꯑꯗꯨꯒ ꯅꯦꯛꯁ ꯃꯊꯪ ꯆꯍꯤꯗꯨꯗꯤ ꯂꯣꯛ ꯏꯟ ꯐꯣꯔ ꯀꯦꯔꯤꯌꯔ ꯀꯥꯏꯅ ꯇꯧꯁꯦꯅ ꯈꯟꯕ
ꯑꯁ ꯑꯗꯨ ꯑꯩꯅ ꯍꯥꯏꯕꯁꯦ ꯃꯄꯥꯟ ꯆꯠꯂꯗꯤꯀꯣ ꯆ ꯃꯐꯝ ꯃꯇꯝꯇꯥ ꯈꯛꯇꯅꯦꯕ ꯑꯩꯈꯣꯏ ꯄꯩꯁꯥ ꯄꯥꯏꯅꯤꯡꯉꯥꯏꯁꯦ ꯍꯥꯏꯕꯗꯤ ꯑꯩꯈꯣꯏꯅ ꯀ꯭ꯔꯣꯔ ꯀ꯭ꯔꯣꯔ ꯁꯦꯚꯤꯡ ꯇꯧꯔꯗꯤ ꯌꯨꯝ ꯍꯜꯂꯗꯤ ꯀꯨꯔꯤ ꯇꯥꯎꯅꯤꯡꯉꯥꯏ ꯂꯩꯒꯦ
ꯎꯝ ꯑꯗꯨꯅꯦ ꯂꯥꯛ ꯑꯃ ꯑꯅꯤꯅꯗꯤ ꯌꯥꯔꯣꯏꯕ
ꯍꯣꯏ ꯑꯦꯛꯖꯥꯝꯄꯜ ꯑꯩꯈꯣꯏꯅ ꯐꯤꯐꯇꯤ ꯂꯥꯛꯁ ꯀꯨꯝꯕꯒꯣ ꯑꯩꯈꯣꯏ ꯁꯤꯦꯚꯤꯡ ꯇꯧꯔꯒ ꯊꯣꯛꯑꯏꯅ ꯇꯃꯥꯏꯅꯡ ꯑꯩꯈꯣꯏꯔꯣꯝꯗꯀꯣ
ꯍꯣꯏ
ꯂꯥꯔꯒ ꯑꯗꯨ ꯄꯩꯁꯥꯗꯒꯤ ꯑꯩꯈꯣꯏ ꯀꯔꯤ ꯇꯧꯍꯟꯅꯤ ꯕꯤꯖꯤꯅꯦꯁꯁꯨ ꯁꯦꯠꯇ ꯃꯤ ꯑꯩꯈꯣꯏꯗꯗꯤ ꯄꯣꯄꯨꯂꯔꯁꯟ ꯌꯥꯝꯗꯦꯕꯀꯣ
ꯎꯝ
ꯑꯗꯨ ꯑꯣꯏꯕꯒꯤ ꯉꯝꯗꯕ
ꯑꯗꯨꯅꯦ ꯁꯃꯥꯏ ꯂꯥꯛꯈ꯭ꯔꯕ ꯃꯥꯜꯂꯦꯅꯦ
ꯑꯣ ꯑꯣ ꯐꯔꯅꯦ ꯑꯗꯨ ꯑꯣꯏꯔꯗꯤ ꯑꯁ ꯈꯥꯥꯪꯗꯦ ꯑꯗꯨꯝ ꯃꯇꯝ ꯂꯥꯛꯄ ꯃꯇꯝꯗ ꯀꯩꯀꯣ ꯉꯥꯏꯕ ꯇꯥꯔꯦ ꯑꯩꯈꯣꯏꯁꯨ ꯅꯠꯇ꯭ꯔꯥ
ꯑꯗꯨꯅꯤ ꯃꯇꯝꯅ ꯄꯨꯔꯛꯄꯗꯣ ꯍꯥꯏꯕ ꯇꯥꯔꯦ
ꯍꯥꯥ ꯀꯔꯤ ꯍꯥꯏꯕ꯭ꯔꯥ
ꯃꯇꯝꯅ ꯄꯨꯔꯛꯄꯗꯣ ꯑꯗꯨ ꯉꯥꯏꯕ ꯇꯥꯔꯦ ꯍꯥꯏꯕꯅꯤꯗ
ꯍꯣꯏ ꯑꯗꯨꯁꯨ ꯍꯥꯏꯕ ꯇꯥꯃꯦ ꯑꯩꯈꯣꯏꯅ ꯁꯤꯁ ꯀꯤꯔꯒ ꯂꯩꯕꯅꯈꯣꯏ ꯑꯩꯁꯨ ꯍꯧꯖꯤꯛ ꯐꯥꯎꯀꯣ ꯀꯃꯥꯏꯅ ꯇꯧꯔꯖꯥꯠꯅꯣꯀꯣ
ꯅꯨꯉꯥꯏꯔꯦꯍꯦ
ꯐꯥꯔꯦꯗꯨꯗꯤ ꯀꯣ